ꯍꯜꯂꯣ
ꯇꯥꯔꯕꯣ
ꯎꯝ ꯁꯨꯝ ꯐꯣꯟ ꯑꯐꯕꯒꯤ ꯄꯋꯥꯔ
ꯐꯣꯟꯣꯟ ꯑꯗꯨ
ꯍꯥꯥ
ꯉ ꯐꯣꯟꯅ
ꯁꯤ ꯑꯩꯒꯤꯗꯨꯅꯦ
ꯎꯝ ꯂ ꯀ ꯇꯔꯕ
ꯑꯗꯨ ꯐꯣꯟ ꯑ ꯐꯕꯒꯤ ꯄꯋꯥꯔ ꯍꯥꯏꯕ
ꯎ ꯆ ꯊꯥꯏ
ꯆꯠꯊꯣꯛꯑꯣꯏ ꯑꯗꯣ ꯀꯩꯍꯇꯥꯔꯦ ꯑꯩꯁꯦ ꯗꯏꯃꯟ ꯅ ꯑꯃꯇꯪ ꯀ ꯀ ꯀꯣ
ꯎꯝ ꯑꯗꯨꯗꯁꯨ ꯂꯣꯏꯔꯦ ꯇꯧꯔꯛꯀꯅꯤ ꯏꯕꯨꯡꯉꯣ
ꯑꯦ ꯍꯥꯏꯗꯤ ꯁꯨꯃꯥꯏꯅ ꯑꯗꯨꯝ ꯋꯥꯔꯤ ꯁꯥꯟꯅ ꯁꯥꯟꯅ ꯑꯗꯨꯝ ꯇꯧꯗꯅꯤ ꯀꯩꯅꯣ ꯑꯗꯨꯗꯨꯒꯤꯅꯤ ꯑꯩꯁꯨ ꯊꯣꯏꯅ ꯈꯥꯛꯏꯕꯅꯤ ꯫
ꯎꯝ ꯈ ꯏꯔ ꯀ꯫
ꯑ ꯈꯥꯛꯄꯅꯦ ꯈꯥꯛꯄ ꯅꯥꯏꯟ꯫
ꯑꯗꯣ ꯉꯁꯥꯏꯒꯤ ꯄꯥꯔꯐꯤꯌꯨꯝꯗ ꯈꯨꯟꯗꯥꯡꯗ ꯀꯥꯞꯄꯗ ꯃꯅꯝ ꯄꯣꯛꯇꯕ꯫ ꯂꯩꯕ꯫
ꯑꯗꯨꯅꯦ ꯄꯔꯐ꯭ꯌꯨꯝꯒꯤ ꯋꯥꯔꯤꯗꯨꯁꯨ ꯀꯩ ꯍꯥꯏꯇꯥꯔꯦ ꯑꯗꯨꯁꯨ ꯂꯣꯏꯁꯤꯟꯅꯈꯤꯗꯦ ꯍꯥꯏꯗꯤ꯫ ꯎꯝ ꯑꯩꯅ꯫ ꯍꯥꯏꯔꯦꯗꯅ ꯎꯝ ꯑꯗꯨꯨꯃꯥꯏꯅ ꯑꯃ ꯑꯩꯒꯤ ꯂꯩꯁꯤꯔꯅ ꯇꯥꯃꯣꯅ ꯂꯩꯒꯅꯨ꯫ ꯈꯣꯠꯀꯅꯨꯅ ꯍꯥꯏꯗꯅ꯫
ꯑ ꯑ
ꯑꯗꯨꯗꯨꯒ ꯑꯃꯨꯛ ꯑꯩꯍꯥꯛ ꯑꯩꯅ ꯄꯥꯝꯃꯤꯁꯤꯅ ꯀꯨꯏꯅ ꯆꯠꯂꯦ ꯍꯥꯏꯕꯗꯨꯒꯤꯅꯦꯕꯀꯣ ꯃꯅꯝ ꯅꯨꯡꯁꯤ ꯍꯥꯏꯕꯗꯨꯒ ꯑꯗꯨꯗꯨꯒ ꯑꯌꯥꯛꯄꯗꯨꯅ ꯇꯝꯕꯅ ꯄꯥꯝꯗꯕꯒꯤ ꯑꯩꯁꯨ ꯑꯃꯨꯛ ꯂꯩꯔꯔꯣꯏꯒꯦ ꯈꯟꯕꯅꯦꯕ
ꯎꯝ
ꯑꯗꯨꯗꯨꯒꯤ ꯑꯩꯁꯦ ꯀꯔꯤꯗ ꯇꯥꯗꯣꯏꯅꯣ
ꯍꯣꯡꯕ ꯏꯪꯕ
ꯀꯔꯝꯕꯗꯅꯣꯕ ꯑꯗꯨꯗꯣ
ꯍꯪꯗꯦ
ꯍꯧꯖꯤꯛꯀꯤ ꯉꯁꯥꯏꯒꯤ ꯈꯔ ꯂꯩꯍꯧꯋꯦ ꯍꯥꯏꯗꯣ
ꯑꯥ
ꯑꯗꯨꯒꯤ ꯃꯔꯛꯇꯗꯤ ꯌꯥꯔꯣꯏꯗ꯭ꯔꯥ
ꯑꯗꯣ ꯇꯥꯡꯉꯦ ꯄꯥꯝꯃꯨꯏꯕ ꯄꯩꯁꯥꯗꯣ ꯅꯨꯄꯥꯅ ꯀꯩꯗꯧꯒꯦ ꯍꯥꯏꯅꯣ ꯃꯐꯨ ꯃꯇꯥꯡ ꯆꯥꯔꯒ ꯑꯩꯁꯤ ꯀꯩꯕꯤꯠꯇꯅꯣ ꯏꯃ ꯏꯕꯥ ꯏ ꯄꯦꯝꯃ
ꯍꯥꯏꯗꯤ
ꯇꯁꯀꯥꯥꯁꯇ
ꯆꯍꯨꯝ ꯈꯛꯇꯅꯤꯗꯅ
ꯌꯦ
ꯍꯜꯂꯣ
ꯑꯣ ꯏꯅ ꯎ ꯇꯥꯟꯗꯅꯦ ꯌꯥ ꯍꯥꯏꯦ
ꯄꯤꯇꯨ ꯄꯤꯛꯈ꯭ꯔꯦ
ꯀꯩ ꯍꯥꯢꯅꯦ
ꯍꯥꯏꯗꯤ ꯂꯨꯄꯥ ꯆꯍꯨꯝ ꯈꯛꯇꯅꯤꯗꯅ
ꯑꯗꯣ ꯄꯤꯇ꯭ꯔꯣ ꯄꯤꯇ꯭ꯔꯣ ꯄꯤꯇꯣ ꯄꯨꯇ꯭ꯔꯣ ꯄꯤꯇꯨ ꯄꯤꯇ꯭ꯔꯣ ꯄꯤꯇꯨ ꯄꯨꯇ꯭ꯔꯣ
ꯑꯗꯣ ꯍꯥꯏꯗꯤ ꯀꯌꯥꯃꯨꯛꯀ ꯆꯥꯏꯕꯗ ꯂꯣꯏꯈꯤꯅꯤ ꯑꯩꯅꯒ ꯆꯥꯏ ꯍꯥꯏꯕꯗ
ꯈꯪꯗꯦ ꯅꯪꯗꯤ ꯏꯔꯨꯁꯨ ꯂꯨꯖꯗꯦ
ꯑꯗꯨꯏꯁꯨ ꯀꯦꯝ ꯀꯥꯏꯗꯦ ꯀꯩꯅꯣ ꯍꯥꯏꯗꯤ ꯃꯅꯝ ꯅꯝꯗꯧꯅꯤꯅ
ꯑꯩꯅꯥ ꯉꯥꯁꯥꯏ ꯍꯥꯏꯕꯗꯣ ꯑꯩꯅ ꯉꯁꯥꯏ ꯍꯥꯢꯕꯗꯣ ꯑꯩꯅ ꯉꯥꯁꯥꯢ ꯍꯥꯢꯕꯗꯣ
ꯑꯥ ꯑꯗꯣ ꯍꯥꯏꯗꯤ ꯑꯗꯨꯗꯣ ꯍꯥꯏꯗꯤ ꯌꯥꯝ ꯅꯝꯊꯤꯕꯗꯣ
ꯑꯥ ꯑꯦ ꯑꯗꯣ ꯑꯩꯅ ꯍꯥꯏꯕꯗꯣ ꯈꯪꯉꯤꯗꯅ
ꯎꯝ
ꯑꯗꯣ
ꯑꯗꯣ ꯈꯪꯉꯦ ꯗꯥꯏꯃꯟꯗꯣ ꯀꯥꯞꯈ꯭ꯔꯦ ꯑꯗꯣ ꯈꯪꯗꯦꯅꯦ ꯑꯩꯁꯦ ꯒ꯭ꯌꯥꯟ ꯇꯥꯔꯅꯤ ꯆꯍꯨꯝꯗꯣ ꯍꯥꯏꯗꯤ ꯀꯌꯥꯔꯛ ꯀꯨꯝꯕ ꯇꯣꯉꯥꯜꯂꯦ
ꯈꯪꯗꯦ ꯍꯪꯁꯨ ꯀꯩꯅꯣꯝꯇ ꯍꯪꯉꯦ ꯀꯅꯤꯌꯦ ꯆꯨꯝ ꯇꯖꯦ
ꯑꯗꯣ
ꯃꯈꯥꯏ ꯍꯥꯏꯕꯅꯤ ꯏꯟꯗꯤꯗꯣ ꯦ ꯇ ꯍꯥꯏ
ꯍ
ꯕꯥꯖꯔ ꯗꯥꯗꯤꯅꯦ ꯄꯥꯎꯁꯦ ꯀꯥꯥꯁꯦ ꯑꯗꯨꯝ ꯂꯨꯄꯥ ꯆꯅꯤ ꯌꯥꯡꯈꯩꯒꯤ ꯃꯊꯛ ꯆꯍꯨꯝ ꯃꯊꯛ ꯑꯗꯨꯝꯃꯥꯢ ꯂꯣꯏ ꯍꯥꯏꯌꯦꯕ ꯄꯥꯎꯁꯦ ꯈꯤꯇꯪ ꯌꯦꯡ ꯅꯨꯄꯤꯅ ꯄꯥꯝꯕꯗꯣ ꯑꯧ ꯅꯪꯉꯣꯟꯗꯅ ꯍꯥꯏꯁꯦ ꯀꯅꯥꯗꯣ ꯑꯩꯅ ꯍꯥꯏꯗꯣꯏꯁꯦ
ꯄꯠ ꯄꯠ ꯄ ꯄ ꯄ ꯄ ꯄ ꯄ ꯄ ꯇꯠ ꯑꯗꯨꯒꯤ ꯇꯥꯍꯧꯗꯕ ꯑꯩꯉꯣꯟꯗꯁꯨ ꯃꯥꯟꯅꯗꯕ ꯑꯗꯨꯗꯨꯒꯤ ꯏꯟꯗꯤꯔꯥ ꯋꯥꯔꯤ ꯁꯥꯟꯅꯕꯗꯣ ꯑꯗꯨꯗꯨꯒꯤ
ꯆꯉꯗ ꯑꯣꯟꯂꯥꯏꯟꯗ ꯀꯛꯄꯅ ꯈꯔ ꯍꯣꯡꯗꯣꯏꯕ
ꯎꯝ
ꯑꯗꯨꯗꯨꯒꯤ ꯋꯥꯅꯦ
ꯑꯃ ꯂꯩꯒꯦ ꯈꯜꯂꯤꯔꯕ ꯇꯥꯝꯃꯣ
ꯏꯟꯗꯤꯔꯥꯒꯤ ꯑꯃ ꯂꯩ ꯂꯩꯌꯨ ꯍꯥꯏꯕ ꯃꯥꯅ ꯃꯥ ꯄꯩꯆ ꯀ ꯁꯀꯨꯜ ꯄꯨꯕꯗꯣ ꯑꯗꯨꯒꯤ ꯂꯩꯌꯣ ꯁꯤꯅꯦꯃꯥꯅ ꯍꯥꯏꯁꯦ ꯃꯥꯏ ꯄꯩꯁꯥꯅꯕꯨꯗꯤ ꯂꯩꯖꯗꯣꯏꯅꯤ ꯑꯗꯣꯑꯣꯢꯔꯁꯨ ꯑꯩꯅ ꯄꯣꯠꯇꯣ ꯇꯥꯡꯉꯕꯅꯦ ꯌꯥꯝ ꯄꯝꯃꯨꯢꯗꯅ
ꯎꯝ ꯑꯗꯣ ꯑꯩꯅ ꯈꯜꯂꯤꯁꯤꯅ ꯍꯥꯏꯗꯤ ꯑꯗꯨꯝꯕ ꯄꯣꯠ ꯆꯩꯗꯣ ꯑꯣꯟꯂꯥꯏꯟꯗ ꯂꯩꯔꯗꯤ ꯀ꯭ꯋꯥꯂꯤꯇꯤ ꯇ ꯇꯤ ꯃꯁꯛ ꯃꯑꯣꯡ ꯑꯗꯨꯝ ꯈꯦꯠꯅꯩꯗꯅ
ꯈꯦꯠꯅꯩꯌꯦ ꯑꯗꯨ ꯑꯣꯏꯁꯨ ꯄꯥꯝꯖꯕꯀꯣ ꯔꯤꯐꯟ ꯔꯤꯇꯔꯟ ꯇꯧꯕꯤꯔ ꯂꯣꯏꯔꯦ ꯑꯗꯨꯕꯨ ꯀꯩ ꯋꯥ ꯑꯗꯨ
ꯎꯝ ꯗꯨꯕꯨꯨꯗꯤ
ꯍꯥꯏꯗꯤ ꯐꯖ ꯐꯖꯕꯗꯤ ꯃꯌꯥꯝ ꯌꯥꯎꯋꯦꯕꯀꯣ ꯁꯤꯗ ꯑꯗ ꯀꯂꯔꯁꯦ ꯂꯥꯏꯠ ꯑꯣꯏꯕꯅꯤꯅ ꯃꯥꯅ ꯄꯦꯟ ꯀꯌꯥ ꯍꯥꯕꯗꯨ ꯆꯨꯅꯤ ꯍꯥꯏꯅ ꯕ꯭ꯂꯦꯛꯀꯨꯝꯕ ꯈꯟꯕꯅꯦꯕ
ꯎꯝ ꯑꯗꯣ ꯃꯥ ꯑꯄꯥꯝꯕ ꯈꯜꯍꯜꯂꯣ ꯀꯣꯀ꯭ꯔꯨꯁꯂ ꯃꯥꯔꯒꯦ ꯄꯄꯥꯏ ꯄꯥꯏ
ꯇ ꯆꯙꯔ ꯑꯣꯅꯦ
ꯍꯥꯏꯗꯤ
ꯖꯤꯗ
ꯏꯟꯗ ꯗꯤꯁ ꯁꯨꯝ ꯍꯥꯏꯗꯧ ꯁꯨꯝ ꯍꯥꯏꯗꯧ ꯁꯣꯏꯅꯤ ꯃꯣꯏꯒꯤ ꯑꯩꯈꯣꯏ ꯌꯨꯝꯊꯪꯅꯕꯗꯣ ꯑꯗꯨꯗꯣ ꯃꯥ ꯐꯣꯟ ꯑꯃ ꯂꯩꯔꯨꯅꯤꯅ ꯉꯁꯥꯏ ꯍꯥꯏꯔꯝꯕꯅꯦꯕꯀꯣ
ꯎꯝ ꯀꯩ ꯐꯣꯗ
ꯑꯩ ꯐꯣꯟ ꯑꯗꯨꯗ ꯍꯥꯏꯗꯤ ꯃꯥꯒꯤ ꯌꯨꯇꯨꯞ ꯄ꯭ꯔꯤꯃꯤꯌꯝ ꯇꯧꯒꯦꯔꯥ ꯈꯣꯠꯀꯦꯔꯥ ꯑꯩꯉꯣꯟꯗ ꯃꯔꯝ ꯍꯥꯏꯔꯝꯕꯅꯦꯕ ꯐ꯭ꯔꯤꯗ
ꯎꯝ
ꯑꯗꯨꯗ ꯑꯩꯅ ꯕꯤꯠ ꯂꯩꯇꯦ ꯈꯣꯠꯇꯦ ꯍꯥꯏꯗꯤ ꯑꯃ ꯕ꯭ꯔꯦꯞꯇꯣ
ꯎꯝ
ꯑꯗꯨꯗꯤ ꯑꯗꯨꯝ ꯍꯥꯏꯗꯤ ꯄ꯭ꯔꯤꯃꯤꯌꯝꯒꯤ ꯇꯥꯏꯞ ꯇꯧꯔꯤꯗꯅ ꯑꯗꯨꯗꯨꯒꯤ ꯗꯃꯥꯏꯅ ꯕꯤꯠ ꯂꯩꯇꯦ ꯈꯣꯠꯇꯦ ꯍꯥꯏꯕ ꯑꯗꯣ ꯍꯧꯖꯤꯛ ꯀꯁꯇꯃꯔ ꯑꯃꯅ ꯍꯪꯉꯝꯕ ꯑꯗꯨꯗꯨꯒꯤ ꯀꯃꯥꯏꯅ ꯇꯧꯕꯅꯣ ꯈꯣꯠꯄꯅꯣꯅ ꯃꯥꯅ ꯍꯥꯡꯉꯛꯄ ꯑꯗꯨꯗꯨ ꯃꯥꯅ ꯐꯣꯟ ꯂꯩꯕ ꯆꯠꯂꯤ ꯈꯣꯠꯂꯤ ꯑꯗꯨꯝ ꯉꯥꯏꯌꯨ ꯈꯣꯠꯂꯨ ꯍꯥꯏꯕꯀꯣ ꯑꯗꯨꯗꯨꯒꯤ ꯑꯗꯨꯃꯥꯏꯅ ꯍꯥꯏꯕꯗꯨꯗ ꯑꯩꯅ ꯍꯧꯖꯤꯛ ꯌꯥꯒꯗ꯭ꯔꯥ ꯈꯣꯠꯂꯗ꯭ꯔꯥ ꯋꯥꯔꯤ ꯇꯧꯕꯗꯨꯗ ꯋꯥꯔꯤ ꯃꯣꯏ ꯌꯨꯇꯨꯞꯀꯤꯗꯣ ꯍꯪꯂꯨꯔꯒ ꯑꯩꯅ ꯍꯪꯕ ꯑꯗꯨꯗꯨꯒꯤ ꯄꯥꯔꯛꯀꯦ
ꯎꯝ
ꯀꯣꯡꯒ꯭ꯔꯦꯆꯨꯂꯦꯁꯟ ꯌꯨ ꯍꯕ ꯑꯂꯣꯡꯒ ꯑ ꯄ꯭ꯔꯤ ꯀ꯭ꯋꯥꯂꯤꯐꯥꯏ ꯈ꯭ꯋꯥꯏꯗ ꯏꯖꯤ ꯕꯥꯏ ꯏ ꯑꯦꯝ ꯑꯥꯏ ꯀꯥꯔꯗ ꯁꯤ ꯁꯤ ꯃꯥꯒꯤꯁꯦ ꯀꯩꯅꯣ ꯀꯥꯔꯠ ꯑꯃ ꯇꯨ ꯁꯚꯦꯟꯇꯤ ꯀꯦ ꯑꯥꯏꯌꯦ ꯁꯤꯗꯗꯤ ꯑꯇꯣꯞꯄ ꯑꯃꯃꯨꯛ ꯆꯠ ꯇ ꯁꯤꯛꯁꯇꯤ ꯇꯨ ꯀꯦꯁꯦ ꯁꯚꯦꯟꯇꯤ ꯌꯧꯔꯛꯑꯦ ꯂꯧꯔꯛꯇ꯭ꯔꯦ ꯑꯇꯣꯞꯄ ꯗꯨꯀꯥꯟꯗꯩ ꯑꯃꯨꯛ ꯌꯦꯡꯗꯣꯏꯅꯦ ꯍꯌꯦꯡ ꯌꯦꯡꯗꯣꯏꯅꯦ ꯍꯥꯏꯕ
ꯎꯝ
ꯏ ꯑꯦꯝ ꯑꯥꯏꯗ ꯌꯦꯡꯕꯤꯔꯣꯅ ꯍꯥꯏꯈꯤꯒꯦ ꯅꯪ ꯅꯪ ꯌꯥꯔꯕ ꯍꯟꯗꯣꯛꯄ ꯍꯥꯏꯗꯤ ꯅꯣꯏꯁꯤ ꯗꯥꯝꯅꯤꯌꯥꯏꯒꯤ ꯁꯤꯗꯒꯤ ꯑꯃꯨꯛ ꯑꯣ ꯇꯤ ꯄꯤ ꯑꯃ ꯂꯧꯍꯧꯔꯁꯨ ꯍꯥꯏꯗꯅ ꯍꯜꯂꯣ ꯍꯥꯏꯗꯤ ꯑꯗꯨꯝ ꯐ꯭ꯔꯤꯠ ꯇꯝꯁꯦ ꯑꯩꯈꯣꯏꯅ ꯑꯣꯏꯕ ꯑꯅꯤ ꯑꯗꯨꯝ ꯌꯥꯕꯗꯣ ꯑꯗꯨꯗ ꯍꯥꯏꯗꯤ ꯀꯣꯟꯅ ꯑꯣꯏꯅ ꯍꯥꯏꯕ ꯃꯊꯧ ꯃꯥꯜꯂꯤ ꯑ ꯏ ꯑꯦꯦꯝ ꯑꯥꯏꯅꯦ ꯃꯅꯤ ꯍꯥ
ꯀꯔ ꯍꯥꯏ
ꯋꯥꯔꯤ ꯍꯣꯔꯦꯟ ꯍꯥꯏꯔꯒꯦ ꯁꯤꯒꯤꯁꯤꯃ ꯑꯗꯣ ꯍꯧꯖꯤꯛꯀꯤ ꯃꯥꯅ ꯍꯥꯏꯔꯤꯁꯤ ꯏ ꯑꯦꯝ ꯑꯥꯏꯅꯦ ꯃꯅꯤꯄꯨꯔꯒ ꯃꯥꯟꯅꯗꯦ ꯃꯣꯏ ꯁ꯭ꯋꯥꯏꯁꯦꯅ ꯍꯥꯏꯔ
ꯑꯁ ꯏꯪꯉꯉ ꯑꯩ ꯑꯗꯨꯝ ꯌꯦꯡꯉꯛꯑꯦ
ꯌꯥꯈꯤꯔꯣꯏ ꯅꯪ ꯅꯍꯪꯅ ꯍꯟꯗꯣꯛꯄ ꯌꯥꯗ꯭ꯔꯤꯕ ꯑꯗꯣ ꯃꯥ ꯏ ꯇꯥꯕꯗꯤ
ꯃꯣꯏꯗꯥꯕꯨꯗꯤ ꯉ ꯂꯩ ꯇꯒꯦ ꯇꯗ
ꯑꯗꯣ ꯉꯥꯏꯍꯜꯂꯦ ꯉꯍꯥꯜꯂꯦꯒ ꯑꯗꯨꯗꯅꯦ ꯑꯗꯨꯝ
ꯇꯨꯝꯕꯗꯤ ꯇꯨꯝꯅꯤꯡꯉꯦ ꯏꯠꯀꯜ ꯁꯥꯄ
ꯆꯥꯛꯇꯤ ꯆꯥꯔꯔꯕꯣ
ꯆꯔꯦ
ꯀꯌꯥꯝꯝ
ꯈꯔ ꯍꯥꯏꯗꯤ ꯈꯇꯪ ꯈꯇꯪꯗꯩꯁꯨ ꯈꯤꯇꯪ ꯍꯦꯟꯕ ꯈꯔ ꯑꯗꯨꯁꯨ ꯍꯦꯛ ꯌꯧꯗꯕ ꯍꯥꯏꯗꯤ ꯀꯩꯅꯣ ꯍꯥꯏꯗꯦꯅ ꯈꯪꯈ꯭ꯔꯦ
ꯑꯗꯨꯗꯤ ꯁꯃꯩ ꯆꯥꯛ ꯆꯥꯕꯩ ꯍꯥꯏꯔꯛꯄꯗꯣ ꯑꯃ ꯄꯨꯈꯝꯗꯨꯗ ꯌꯨꯅꯤꯠ ꯑꯣꯜꯂꯒ ꯑꯣꯏꯅ
ꯑꯗꯨ ꯈꯤꯇꯪꯈꯥꯏ
ꯍꯥꯏꯗꯤ ꯑꯗꯨꯗꯣ ꯇꯪꯈꯥꯏ
ꯑꯥ
ꯑꯗꯨꯗꯤ ꯕꯍꯨꯇ ꯌꯥꯝꯗ꯭ꯔꯦꯅ
ꯑꯦ ꯍ ꯌꯥꯝꯃꯦ ꯑꯗꯨꯗ ꯇꯥꯔꯦ ꯑꯃꯇꯪ ꯈꯥꯏꯅꯠꯇꯤꯌꯦꯦ
ꯑꯥ ꯑꯗꯨ ꯑꯗꯨꯗꯤ ꯌꯥꯝꯗꯤ ꯄꯨꯈꯝ ꯃꯆꯥꯅꯦ ꯑꯗꯨꯗꯨꯗꯤ ꯇꯪꯈꯥꯏ
ꯑ ꯗꯤꯁꯀꯥꯁꯇꯤꯡ ꯑꯩ ꯌꯥꯝ ꯈꯪꯍꯟꯗꯣꯏꯅꯦ ꯉꯁꯥꯏ ꯏꯃꯥꯟꯅꯕꯤꯅ ꯃꯥꯗ ꯋꯦꯠ ꯐꯤꯐꯇꯤ ꯐꯥꯏꯚ ꯂꯩꯔꯦ ꯍꯥꯏꯔꯦ ꯑꯦ ꯑꯩꯗꯣ ꯐꯤꯐꯇꯤ ꯁꯚꯦꯟ ꯂꯩꯌꯦꯦ ꯑꯗꯨꯅ ꯌꯥꯝ ꯀꯪꯍꯜꯂꯅꯤ ꯌꯥꯝ ꯀꯪꯍꯜꯂꯅꯤ ꯌꯥꯝ ꯀꯪꯍꯜꯂꯅꯤ ꯍꯟꯗꯛ ꯆꯥꯛ ꯆꯥꯅꯕ ꯅꯪꯅꯕ ꯏꯔꯥꯡ ꯀꯪꯍꯜꯂꯅꯤ ꯀꯦꯖꯤ ꯑꯅꯤ ꯑꯍꯨꯝ ꯇꯥꯍꯟꯗꯕ ꯌꯥꯗꯦ ꯎꯝ
ꯎꯝ ꯑꯗꯨꯗ ꯆꯥꯛ ꯁꯥꯟꯅꯕꯗ ꯑꯃꯨꯛ ꯈꯤꯇꯪ ꯆꯥꯒꯦ ꯑꯃꯨꯛ ꯍꯥꯛꯄꯤꯔ
ꯍꯥꯏꯔꯣꯏ ꯑꯩꯁ ꯆꯂ ꯑꯩ ꯉꯅꯨ ꯊꯣꯡꯉ
ꯑꯗꯨꯅꯦ ꯍꯥꯏꯁꯦ ꯑꯩꯁꯨ ꯄꯩꯁꯥ ꯃꯥꯡꯍꯟꯕ ꯑꯣꯏꯔꯗꯤ ꯌꯥꯗꯦ ꯍꯥꯏꯒꯦ ꯇꯣꯏꯅꯦ
ꯉꯥꯅꯨ ꯊꯣꯡꯉꯒ ꯃꯤ ꯅꯨꯡꯉꯥꯏꯇꯕꯇ ꯎ ꯉꯥꯅꯨ ꯊꯣꯡ ꯆꯥꯔꯤꯁꯦ ꯎꯝ
ꯉꯥꯅꯨ ꯑꯅꯤ ꯍꯥꯏꯕ꯭ꯔꯥ ꯀꯩꯅꯣꯗꯨꯒ ꯌꯦꯟꯒ ꯑꯗꯨꯃꯥꯏꯅ
ꯑꯧ ꯍꯥꯏꯗꯤ ꯏꯃꯥꯟꯅꯕꯤ ꯑꯃꯁ ꯃꯥꯗꯣ ꯌꯦꯟ ꯆꯥꯗ ꯉꯥꯅꯨ ꯆꯥꯗꯦ ꯃꯦꯗꯥꯝ ꯑꯃꯁꯨ ꯉꯥꯅꯨ ꯆꯥꯗꯦ ꯑꯗꯨꯗꯨꯅ ꯌꯦꯟꯁꯨ ꯇꯧꯗꯕ ꯌꯥꯔꯔꯣꯏ ꯗꯨꯅ ꯌꯦꯟ ꯇꯪꯈꯥꯏ ꯑꯃ ꯉꯥꯅꯨ ꯇꯪꯈꯥꯏ ꯑꯃ ꯑꯗꯨꯃꯥꯏꯅ ꯇꯧꯕꯒꯤ ꯒꯤꯗꯣ ꯍꯥꯏꯅꯕꯅꯦ ꯈꯪꯕ
ꯎꯝ ꯑꯗꯣ ꯀꯩꯅꯣ ꯈꯪꯅꯤꯡꯉꯅꯨꯒ ꯆꯥꯔꯔꯦ
ꯑꯦ ꯃꯤ ꯃꯤ ꯑꯄꯥꯝꯕꯅꯤ ꯀꯩꯅꯣꯔꯦ
ꯑꯗꯨꯕꯨꯅꯤꯗ
ꯃꯤ ꯃꯤ ꯄꯝꯅꯦ
ꯑꯗꯣ ꯁꯨꯝ ꯍꯥꯏꯗꯤ ꯀꯩꯝꯇ ꯈꯟꯅꯕ ꯅꯠꯇꯦ ꯑꯇꯣꯞꯄ ꯃꯈꯣꯡ ꯃꯔꯤ ꯄꯥꯟꯕ ꯁꯟ ꯑꯣꯛ ꯀꯩꯀꯥ ꯆꯥꯗꯕꯗꯨꯅ ꯃꯈꯜ ꯑꯃꯗ ꯆꯥꯗꯕꯅꯤꯗꯅ
ꯃꯤꯃꯤꯒꯤ ꯑꯄꯥꯝꯕꯅꯤ ꯗ ꯑꯦꯟꯇ ꯐꯦꯔ
ꯑꯣꯀꯦ ꯑꯗꯨ ꯅꯅꯥ ꯌꯥꯗ꯭ꯔꯤꯕꯣ
ꯑ ꯀ ꯃꯂ ꯇꯨꯦ
ꯍꯥꯏꯗꯤ ꯑꯩꯅ ꯍꯥꯏꯗꯣ ꯑꯗꯨꯒꯤ ꯌꯨꯝꯊꯅꯕ ꯑꯉꯥꯡꯗꯣ ꯑꯗꯨꯗꯒꯤ ꯃꯥ ꯗ ꯂꯩꯔꯁꯨ ꯑꯗꯨꯝ ꯑꯣ ꯇꯤ ꯄꯤ ꯑꯃ ꯁ꯭ꯋꯥꯏꯒꯤꯗꯤ ꯑꯅꯛꯄ ꯑꯩꯅ ꯈꯔ ꯀ꯭ꯂꯣꯁ ꯑꯣꯏꯕ ꯑꯩꯈꯣꯏꯒꯤ ꯑꯗꯨꯝ ꯄꯨꯂꯞ ꯑ ꯍ ꯇ ꯑꯩ ꯁꯤꯗꯤꯀꯣ ꯑꯗꯨꯗꯨꯅꯦ ꯑꯩꯅꯗꯤ ꯍꯣꯔꯦꯟ ꯋꯥꯔꯤ ꯂꯤꯔꯒꯦ ꯍꯥꯏꯕꯗꯣ ꯑꯗꯣ ꯍꯧꯖꯤꯛ ꯑꯗꯨꯗꯨꯒꯤꯅꯦꯕꯀꯣ
ꯎꯝ
ꯑꯗꯨ ꯑꯗꯨꯃꯥꯏꯅ ꯌꯣ ꯄꯤꯃꯌꯝ ꯑꯗꯣ ꯍꯥꯏꯗꯤ ꯇꯥꯃꯣꯁꯨ ꯑꯗꯨꯝ ꯇꯧꯗ꯭ꯔꯁꯨ ꯑꯗꯨꯝ ꯌꯥꯝꯅꯤꯅ ꯀꯩꯁꯨ ꯌꯥꯝꯅ ꯛ ꯑꯣꯏꯔꯝꯃꯣꯏꯕꯀꯣ ꯌꯨꯇꯨꯞ ꯄ꯭ꯔꯤꯃꯤꯌꯝꯗ
ꯇꯒꯤꯗ ꯏꯗꯤꯗꯔꯁꯟ ꯑꯗꯨ ꯏꯗꯤ
ꯑꯗꯨꯅꯦ ꯍꯥꯏꯁꯦ ꯍꯥꯏꯗꯤ ꯐ꯭ꯔꯤꯅꯦꯕꯀꯣ ꯒꯅꯤ ꯑꯗꯣ ꯉꯥꯏꯍꯥꯛꯇꯪ ꯉꯥꯏꯌꯨꯀꯣ ꯑꯦꯃꯥꯎꯟꯗꯨꯁꯨ ꯃꯣꯏꯒꯤ ꯌꯨꯝꯊꯪꯅꯕꯗꯨꯗꯁꯨ ꯍꯥꯏꯐꯦꯠ ꯍꯥꯏꯔꯒ ꯌꯦꯡꯒꯦ
ꯍꯣꯏ
ꯑꯁꯤꯁꯨ ꯍꯣꯔꯦꯟ ꯑꯣꯏꯅ ꯂꯤꯔꯒꯦ ꯍꯥꯏꯗꯤ ꯋꯥꯔꯤꯁꯦ ꯈꯤꯇꯪ ꯅꯨꯡꯉꯥꯏꯗꯧ ꯃꯥꯟꯗꯦ ꯁꯤ ꯍꯥꯏꯗꯤ ꯅꯣꯛꯅꯤꯡꯕ ꯋꯥꯔꯤꯗꯤ ꯑꯣꯏꯌꯦꯕꯀꯣ ꯑꯗꯣ ꯍꯧꯖꯤꯛ ꯑꯗꯨꯃꯥꯏꯅ ꯇꯧꯕꯗꯨꯗ ꯃꯥ ꯑꯥꯏꯐꯣꯟ ꯁꯤꯛꯁꯇꯤ ꯂꯧꯅꯤꯌꯦ
ꯀꯅꯥꯅꯣ ꯍꯧꯖꯤꯛ ꯅꯣꯏ ꯑꯗꯨꯝ ꯊꯪꯉꯕ ꯌꯥꯗ꯭ꯔꯥ
ꯑꯥ ꯏ ꯑꯦꯝ ꯑꯥꯏꯗ ꯂꯧꯗꯣꯏꯅꯤ ꯃꯥꯁꯦ ꯆꯍꯤ ꯃꯇꯧ ꯃꯥꯟꯗꯦ ꯃꯥꯁ ꯆꯍꯤꯃꯨꯛ ꯐꯥꯗꯧꯔꯦꯕ ꯑꯥꯗ ꯆꯪꯈꯤꯕꯗꯣ
ꯑꯥ
ꯑꯥ ꯍꯤꯟꯗꯤꯒꯁꯦꯕꯦꯕꯦꯕ ꯂꯣꯜꯂꯦ ꯀꯔꯤꯝ ꯈꯪꯗꯕꯤ ꯆꯪꯈꯤꯕꯅꯦꯕ
ꯎꯝ
ꯑ ꯑꯗꯨ ꯑꯗꯨꯃꯥꯏꯅ ꯃꯥꯁꯦ ꯃꯔꯨꯞ ꯑꯃꯗꯤ ꯌꯥꯎꯋꯦ ꯍꯥꯏ ꯑꯗꯨꯗꯨꯒ ꯃꯔꯨꯞꯅꯤ ꯑꯗꯣ ꯈꯪꯗꯦ ꯃꯥꯥꯏ ꯄꯩꯁꯥ ꯆꯠ ꯆꯠꯄꯩ ꯅꯠꯇꯧꯋꯕ ꯀꯃꯥꯏꯅ ꯇꯧꯔꯤꯅꯣ ꯈꯪꯗꯦ ꯄꯩꯁꯥꯁꯦ ꯑꯗꯨꯝ ꯐꯪꯅꯤ ꯐꯪꯏ ꯆꯪꯉꯤ ꯑꯗꯣ ꯆꯠꯄꯁꯨ ꯑꯗꯨꯝ ꯆꯠꯄ
ꯎꯝ ꯆꯠ ꯇ ꯑꯗꯨ ꯂꯄꯂꯅ ꯏꯗꯤꯦ
ꯑꯗꯨꯏꯁꯨ ꯨꯠꯇ ꯌꯥꯝ ꯆꯠꯂ ꯏꯀꯥꯟ ꯀꯥꯟꯅꯗꯕꯩ ꯇꯥꯏꯞꯇ ꯇꯧꯋꯦ ꯍꯥꯏꯗꯤ ꯂꯥꯛ ꯀꯁꯦ ꯑꯗꯨꯝ ꯊꯦꯜꯂꯝꯃꯗꯕꯣꯏ ꯃꯥꯁꯦ ꯇꯔꯥꯃꯉꯥꯨꯛ ꯄꯤꯛꯄꯗ ꯇꯔꯥꯃꯉꯥꯃꯨꯛ ꯆꯥꯕꯅꯦꯕꯀꯣ
ꯎꯝ